ꯍꯜꯂꯣ
ꯇꯥꯕ꯭ꯔꯣ
ꯎꯝ ꯇꯥꯏꯌꯦ
ꯀꯩꯗꯧꯔꯤꯅꯣ
ꯑꯗꯨꯝ ꯂꯩꯔꯤ ꯅꯪꯗꯤ
ꯐꯝꯗꯨꯒ ꯂꯩ
ꯀꯔꯤꯒꯤ ꯐꯝꯕ꯭ꯔꯣ
ꯐꯛꯗ ꯐꯝꯂꯒ ꯂꯩꯥꯏꯅꯥꯪ ꯋꯥꯈꯜ ꯈꯜꯂꯒ
ꯑꯁ ꯌꯥꯔꯦ
ꯑꯁꯦꯡꯕꯩꯅꯦ ꯆꯥꯛꯆꯥꯥꯔꯕꯨ
ꯍꯥꯥ
ꯆꯥꯛ ꯆꯥꯔꯕꯣ
ꯆꯥ ꯈꯅ ꯈꯣꯏꯗꯤ
ꯁꯥꯔꯦ
ꯀꯔꯤꯝ ꯆꯥꯕ꯭ꯔꯣ
ꯑꯣ ꯕꯦꯂꯦꯟꯇ꯭ꯔꯤ ꯈꯪꯕ ꯃꯩꯇꯩꯂꯣꯟꯗ ꯈꯪꯉꯕ ꯕꯦꯂꯦꯟꯇ꯭ꯔꯤ ꯂꯦꯗꯤꯁ ꯐꯤꯡꯒꯔ ꯍꯥꯏꯕꯗꯨꯣ
ꯎꯝ ꯎꯝ ꯎꯝ
ꯑꯗꯨꯃ ꯑꯣꯏꯅ ꯁꯥꯔ ꯅꯪꯗꯤ
ꯑꯩꯈꯣꯏꯗꯤ ꯒꯥꯔꯤ ꯊꯣꯡꯕ꯭ꯔꯥ ꯑꯥ ꯭ꯕꯔꯤꯟꯖꯜꯒ ꯄꯣꯇꯦꯇꯣ ꯐ꯭ꯔꯥꯏ
ꯍꯥꯎꯕꯅꯤꯅꯦ ꯕ꯭ꯔꯤꯟꯖꯜꯗꯤ
ꯑꯗꯨꯝ ꯌꯥꯏ
ꯑꯩꯗꯤ ꯕ꯭ꯔꯤꯟꯖꯜ ꯆꯥꯕ ꯌꯥꯗꯦꯅꯦ ꯀꯩꯅꯣ ꯑꯦꯂꯔꯖꯤꯀꯨꯝꯕ ꯊꯣꯛꯂꯛꯄ
ꯑ
ꯑꯗꯨꯒꯤ
ꯅꯠꯇꯔꯗꯤ ꯆꯥꯅꯤ
ꯎꯝ ꯀꯥꯡꯉꯧꯒꯨꯝꯕꯗꯤ ꯆꯥꯅꯤꯡꯉꯦ
ꯎꯝ
ꯅꯨꯡꯉꯥꯏꯔꯤꯕ ꯅꯠꯇ꯭ꯔꯣ
ꯅꯨꯡꯉꯥꯏꯕꯅꯤ ꯅꯪꯁꯨ ꯅꯨꯡꯉꯥꯏꯕꯅꯤꯀꯣ
ꯍꯣꯏ ꯅꯨꯡꯉꯥꯏꯔꯤꯌꯦ
ꯑꯣꯈꯦ
ꯈꯣꯟꯖꯦꯜꯗꯤ ꯇꯥꯥꯕ ꯅꯨꯡꯉꯥꯏꯀꯣ
ꯏꯁ ꯌꯥꯔꯦꯗ
ꯀꯩꯅꯣ ꯌꯥꯔꯦꯗ ꯍꯥꯏꯁꯤꯕꯣ
ꯌꯥꯔꯦꯗꯥ ꯀꯗꯥꯏꯗꯒꯤ
ꯇꯥꯕꯩ ꯌꯥꯝ ꯅꯨꯡꯉꯥꯏꯀꯣ ꯈꯣꯟꯖꯦꯜꯗꯤ
ꯑꯔꯤꯒꯇꯣ
ꯎꯝ
ꯉꯁꯤ ꯀꯔꯤ ꯀꯔꯤ ꯇꯧꯕ꯭ꯔꯥ ꯅꯈꯣꯏꯗꯤ
ꯑꯗꯨꯝ ꯌꯨꯝꯗ ꯂꯩꯗ ꯉꯁꯤꯗꯤ ꯊꯕꯛ ꯂꯩꯇꯕꯅꯤꯅꯀꯣ
ꯎꯝ
ꯕꯣꯟ ꯌꯦꯡꯂꯒ ꯂꯩ ꯉꯁꯤꯗꯤ
ꯑꯣ
ꯅꯪꯗꯤ
ꯑꯩꯈꯩꯁꯨ ꯆꯞ ꯃꯥꯅꯕꯅꯤ
ꯑꯣ
ꯍꯌꯦꯡꯗꯤ ꯀꯔꯤ ꯇꯧꯒꯦ ꯇꯧꯕ꯭ꯔꯣ
ꯍꯌꯦꯡ ꯈꯪ ꯀꯗꯥꯏ ꯆꯠꯇꯣꯏꯅꯣ
ꯎꯟ ꯅꯪꯗꯤ ꯀꯩ ꯇꯧꯔꯒ ꯂꯩꯕ꯭ꯔꯣ
ꯑꯥ
ꯅꯪꯗꯤ ꯀꯩ ꯇꯧꯕ꯭ꯔꯣ
ꯀꯩꯁꯨ ꯇꯧꯗꯦ ꯑꯩꯗꯤ ꯐ꯭ꯔꯤꯗ ꯑꯗꯨꯝ ꯂꯩꯌꯦ
ꯂꯥꯏꯔꯤꯛ ꯇꯝꯗꯕ꯭ꯔꯣ
ꯇꯝꯃꯦ
ꯑꯗꯨꯗꯤ ꯃꯤꯅ ꯀꯔꯤ ꯇꯧꯔꯒ ꯂꯩꯕ꯭ꯔꯣ ꯍꯥꯏꯔꯗꯤ ꯑꯗꯨꯗꯤ ꯀꯩꯁꯨ ꯇꯧꯗꯦ ꯍꯥꯏꯗꯤ
ꯎ ꯈꯣꯟꯖꯦꯜꯗꯤ ꯇꯥꯕ ꯌꯥꯝ ꯅꯨꯡꯉꯥꯏꯀꯣ ꯅꯨꯡꯁꯤꯒꯨꯝ ꯇꯧꯋꯦꯗ ꯅꯡ ꯈꯣꯟꯖꯦꯜ ꯇꯥꯕꯒ
ꯍꯥꯏꯅꯤꯡ ꯍꯥꯏꯅꯤꯡꯉꯥꯏ ꯍꯥ
ꯅꯪ ꯈꯣꯟꯖꯦꯜ ꯇꯥꯕ ꯀꯥꯟꯗ ꯀꯣꯟꯁꯤꯜꯂꯟꯅꯤꯅꯦ ꯀ
ꯑ
ꯑꯁꯦꯡꯕꯩꯅꯦ ꯀꯩꯅꯣ
ꯍꯥꯏꯅꯤꯡꯉꯥꯏ ꯂꯩꯇꯦ ꯍꯥꯏꯅꯤꯡꯉꯥꯏ ꯂꯩꯇꯦꯅ ꯌꯥꯝ ꯊꯥꯒꯠꯆꯔꯤ
ꯃꯁꯤ ꯀꯩꯗ ꯀꯣꯔꯣꯅꯥꯅ ꯈꯣꯟꯖꯕꯩ ꯑꯉꯥꯡ ꯃꯆꯥꯒ ꯃꯥꯟꯅꯩꯅꯦ
ꯑꯁ ꯅꯠꯇꯦ ꯅꯠꯇꯦꯍꯦ
ꯑꯩꯒꯤ ꯍꯥꯏꯕꯅꯤꯗ
ꯑꯣ ꯑꯣ ꯑꯣ
ꯑꯩꯒꯤꯗꯤ ꯌꯥꯝ ꯅꯨꯡꯁꯤ ꯑꯗꯨꯒꯨꯝꯕ ꯈꯣꯟꯖꯩ ꯑꯗꯣ ꯄꯨꯟꯁꯤꯁꯤꯗ ꯑꯃꯨꯛ ꯍꯥꯟꯅ ꯊꯦꯡꯅꯔꯔꯣꯏꯀꯣ
ꯍꯣꯏ
ꯇꯥꯎꯔꯦ ꯌꯥꯝ ꯅꯨꯡꯉꯥꯏꯌꯦ ꯅꯪ ꯈꯟꯖꯦ ꯇ
ꯎ
ꯆꯣꯡ ꯆꯣꯡ ꯂꯑꯣ ꯍ
ꯌꯥꯔꯦ
ꯀꯩꯅꯣ ꯌꯥꯔꯦ ꯍꯥꯏꯔꯤꯁꯤꯗꯤ ꯑꯁꯦꯡꯉꯩꯅꯤ
ꯍꯥꯏꯃꯟꯕꯒꯤ ꯌꯥꯔꯦ ꯍꯥꯏꯕꯅꯤꯗ
ꯌꯥꯗꯦꯗ ꯍꯣꯔꯦꯟ ꯋꯥꯏ ꯊꯦꯠ ꯆꯠꯁꯤꯅꯦ
ꯍꯥꯥ
ꯍꯌꯦꯡꯋꯥꯏ ꯗꯦꯠ ꯆꯠꯁꯦꯕ ꯏꯕꯅꯤ
ꯌꯥꯏꯀꯣ
ꯅꯊꯪꯅ ꯆꯠꯂꯣꯗ
ꯅꯥꯡ ꯅꯃꯥꯟꯅꯕꯤꯒ ꯊꯣꯛꯂꯛꯑꯣ ꯑꯩꯗꯤ ꯏꯊꯟꯗ ꯊꯣꯛꯂꯛꯇꯣꯏꯅꯦ
ꯑꯦ
ꯑꯗꯨ ꯃꯇꯝꯗꯀꯣ ꯍꯣꯏ ꯏꯕꯥꯅꯤ ꯏꯀꯥꯏꯅ ꯕꯦꯟꯁꯇ ꯐꯝꯔꯒ ꯅꯣꯏ ꯅꯃꯥꯟꯅꯕꯤꯅ ꯀꯨꯠꯁꯤꯜꯂꯒ ꯄꯨꯠꯁꯤꯂꯣ ꯀꯥꯏꯅꯀꯣ ꯍꯥꯏꯔꯕꯗꯣ ꯆ ꯂ
ꯍꯤꯃꯥꯂꯣꯏꯀꯣ
ꯆꯨꯝꯅꯁꯨꯝ ꯍꯥꯏ ꯍꯣꯏ ꯁꯣꯝꯅ ꯁꯨꯝ ꯍꯥꯏꯕꯅꯦꯗ ꯍꯦꯟꯃꯟꯕꯒꯤ ꯅꯠꯇꯦꯗ ꯑꯦ ꯑꯩ ꯑꯗ ꯏꯕ ꯃꯥꯕꯟꯠꯇꯣ ꯍꯥ
ꯅꯨꯡꯉꯥꯏꯌꯦ
ꯍꯣꯏꯣꯏ ꯅꯨꯡꯉꯥꯏꯔꯤ ꯌꯥꯝ ꯐꯩꯅ
ꯎꯝ
ꯍꯌꯦꯡꯗꯤ ꯀꯥꯏ ꯆꯠꯇꯣꯕ
ꯑꯩꯁꯦ ꯀ꯭ꯂꯥꯁꯇꯔ ꯇꯣꯏꯉ
ꯑꯣ
ꯅꯪꯒꯤꯦ
ꯈꯪꯗ꯭ꯦ ꯍꯧ ꯅꯣꯡꯉꯂꯕ ꯃꯇꯝꯗ ꯈꯪꯗꯣꯏꯅꯦ ꯑꯩꯁ
ꯑꯣ
ꯇꯝꯕ ꯉꯝꯗꯦ
ꯄꯒꯤ
ꯈꯪꯗꯦ
ꯅꯈꯣꯏꯗꯤ ꯀ꯭ꯂꯥꯁ ꯆꯠꯂꯣꯏꯔꯦ
ꯑꯣꯏꯣꯏꯔꯦ ꯊꯥꯔꯁꯤ ꯐꯣꯔꯠ ꯁꯤꯦꯃꯤꯁꯇꯔ ꯀꯥꯅ ꯂꯩꯌꯦ
ꯍꯥꯥ
ꯐꯣꯔ ꯁꯤꯃꯤꯁꯇꯔ
ꯐꯣꯔꯠ ꯁꯤꯦꯃꯦꯁꯇꯔ ꯂꯣꯏꯈ꯭ꯔꯦ
ꯍꯣꯏ
ꯎꯝ
ꯍꯌꯦꯡ ꯍꯣꯏ ꯊꯕꯛ ꯊꯤꯗꯣꯏꯅꯤ
ꯑ ꯃꯤꯗꯤ ꯉꯥꯏꯥꯏꯀꯣ
ꯅꯨꯡꯉꯥꯏꯇꯦ ꯅꯪꯅ ꯅꯨꯡꯉꯥꯏꯔꯝꯒꯅꯤ ꯅꯣꯏꯁ ꯀ ꯀꯩꯁꯤꯦ ꯃꯤꯁꯇꯔꯅꯣ ꯅꯪꯒꯤ
ꯍꯥꯥ
ꯀꯩ ꯁꯦꯃꯤꯁꯇꯔꯗ
ꯈꯣꯏꯗꯤ ꯁꯀꯦꯟ ꯁꯤꯃꯁꯇꯔ
ꯑꯣ ꯂꯣꯏꯗꯣꯏꯔꯗꯅ ꯑꯗꯨ ꯑꯣꯏꯔꯗꯤꯦ
ꯍꯥꯥ
ꯃꯇꯝ ꯂꯩꯇ꯭ꯔꯦꯕ ꯃꯣꯏꯁꯨ
ꯎ ꯆꯍꯤ ꯑꯃꯈꯛꯇ ꯂꯣꯏꯈ꯭ꯔꯦ
ꯅꯨꯡꯉꯥꯏꯗꯣꯏꯅꯦ
ꯍ
ꯎꯝ
ꯀꯟꯅ ꯄꯣ ꯍꯌꯦꯡ ꯅꯨꯡꯉꯥꯏꯗꯣꯏꯅꯦ
ꯍ
ꯅꯠꯇ꯭ꯔꯣ
ꯃꯥꯅꯤ
ꯎ ꯅꯪ ꯈꯨꯜꯁꯦ ꯇꯥꯔ ꯌꯥꯝ ꯅꯨꯡꯉꯥꯏꯒ
ꯀꯦꯔꯤꯒꯤꯔꯣ ꯍꯩꯃꯟꯅꯗ
ꯅꯨꯡꯇꯤ ꯏꯈꯤ ꯇꯥꯔꯅ ꯂꯩꯅꯤꯡꯉꯦꯅ ꯍꯦꯟꯅꯪ ꯈꯣꯟꯖꯔ ꯁꯤꯗꯤ
ꯁꯁꯦꯡꯕꯩꯅꯦ
ꯑꯣ
ꯑꯣ
ꯀꯔꯤ
ꯌꯥꯔꯦ ꯍꯥꯥ
ꯎꯝ
ꯎꯝ ꯋꯥꯔꯦꯅꯦ ꯉꯁꯤ ꯑꯁ ꯇꯨꯝꯃꯟꯕꯒꯤꯀꯣ
ꯇꯨꯝꯂꯒ ꯂꯩꯕ꯭ꯔ ꯅꯈꯣꯏꯗꯤ
ꯍꯣꯏ ꯊꯕꯛ ꯂꯩꯕꯅꯤꯅ
ꯑꯆꯥ ꯅꯨꯡꯉꯥꯏꯔꯝꯗꯦꯅꯤꯗ ꯑꯗꯨꯗꯤ
ꯅꯨꯡꯉꯥꯏꯇꯦꯗ
ꯀꯔꯤꯒꯤ
ꯅꯪ ꯂꯩꯔꯗꯤ ꯅꯨꯡꯉꯥꯏꯗꯕ
ꯑꯠꯇ ꯑꯦ ꯌꯥꯔꯦ ꯑꯗꯨꯗꯨ
ꯍꯥꯥꯎ
ꯗꯤ ꯌꯥꯔꯦ
ꯍꯁꯤꯡꯚꯏꯅꯦ ꯀꯥꯏꯅ
ꯑ ꯍꯣꯁꯇꯦꯜ ꯂꯩꯔꯤꯁꯤꯅ
ꯎꯝ
ꯄꯨꯡ ꯀꯌꯥ ꯐꯥꯎ ꯐꯣꯟ ꯄꯥꯏꯕ ꯌꯥꯒꯦ ꯅꯣꯏ ꯍꯣꯖꯤꯇꯦꯜ ꯍꯣꯁꯦꯜ ꯑꯗꯨꯝ ꯄꯥꯏꯕ ꯌꯥꯕ꯭ꯔꯣ
ꯍꯣꯏ ꯏꯁꯇꯥꯗꯤꯌꯥꯔ ꯈꯛꯇ ꯁꯞꯃꯤꯠ ꯇꯧꯒꯅꯤ
ꯄꯨꯡꯒꯤꯌꯥꯗꯁꯇꯗ ꯑꯋꯥꯔꯗꯦ
ꯑ ꯇꯨꯡ ꯁꯚꯦꯟ ꯇꯨ ꯅꯥꯏꯟ ꯊꯥꯔꯇꯤ ꯐꯥꯎ
ꯑꯦꯂꯚꯦꯟ ꯇꯨ ꯅꯥꯏꯟ ꯊꯥꯔꯇꯤ
ꯁꯚꯦꯟ ꯇꯨ ꯅꯥꯏꯟ ꯊꯥꯔꯇꯤ ꯍꯥꯏꯔꯒ
ꯑꯣ ꯎꯝ ꯑꯩ ꯇꯥꯕꯗꯤ ꯑꯦꯂꯚꯦꯟ ꯊꯥꯔꯇꯤ ꯇꯨ ꯅꯥꯏꯟ ꯊꯥꯔꯇꯤ
ꯌꯥꯗ꯭ꯔꯦꯅ ꯑꯍꯟ ꯑꯣꯏꯕꯒꯤ
ꯎꯝ ꯑꯩꯔꯝꯒꯅꯤ
ꯑ ꯅꯨꯄꯤ ꯊꯤꯕꯁꯨ ꯍꯩꯇꯦ ꯑꯉꯥꯡ ꯑꯣꯏꯅ ꯊꯤꯕꯤꯒꯨꯅꯦ
ꯑꯩꯅ ꯊꯤꯕꯤꯌꯣ ꯍꯥꯏꯕ꯭ꯔꯥ
ꯍꯣꯏ
ꯑꯁ ꯌꯥꯔꯦ ꯑꯩꯈꯣꯏꯗꯤ ꯍꯩꯇꯦ ꯃꯤ ꯊꯤꯟꯕꯁꯦ
ꯍꯩꯇꯦ ꯍꯥꯏꯔꯗꯤ ꯅꯪ ꯑꯣꯏꯅ ꯂꯧꯔꯒꯦꯀꯣ
ꯑꯁ ꯌꯥꯔꯦ ꯌꯥꯔꯦ ꯑꯩꯗꯤ ꯑꯩꯗꯤ ꯅꯨꯄꯥ ꯄꯥꯝꯗꯦ
ꯀꯩꯒꯤ
ꯑꯗꯨꯝ ꯄꯥꯝꯗ
ꯀꯔꯤꯒꯤꯅꯣ ꯍꯌꯦꯡꯋꯥꯏ ꯎ ꯀꯞꯇꯨꯅ ꯂꯩꯅꯤꯀꯣ ꯃꯇꯝꯗꯣ
ꯑꯗꯨꯃꯥꯏꯅ ꯇꯧꯔꯣꯏ ꯑꯗꯨꯃꯥꯏꯅ ꯇꯧꯔꯣꯏ ꯍꯥꯏꯗꯤ
ꯇꯧꯅꯤ ꯇꯧꯅꯤ ꯅꯪ ꯅꯤꯡꯉꯝꯂꯛꯂꯣꯏꯀꯣ ꯍꯌꯦꯡꯋꯥꯏ ꯑꯩ ꯑꯩ ꯍꯥꯏꯕ ꯇꯥꯎꯀꯣ
ꯎꯆ
ꯎ ꯑꯜꯏꯍ ꯀꯅꯥ ꯀꯅꯥ ꯂꯩꯔꯤꯅꯣ
ꯑꯩꯈꯠꯇ
ꯅꯣꯏ ꯅꯃꯥꯟꯅꯕꯤꯁꯤꯡꯗꯤ
ꯔꯨꯝ ꯑꯇꯣꯞꯄꯗ ꯆꯠꯈ꯭ꯔꯦ
ꯍꯥꯥ
ꯔꯨꯝ ꯑꯅꯧꯕꯗ ꯆꯠꯈ꯭ꯔꯦ
ꯑꯩꯒꯤ
ꯋꯥꯔꯤ ꯁꯥꯟꯅꯕꯒꯤ
ꯑꯣ ꯅꯪꯅ ꯔꯨꯝ ꯃꯊꯟꯗ ꯔꯨꯝ ꯑꯃꯗ ꯂꯩꯕ
ꯍꯣꯏ
ꯌꯥꯏꯅꯦ ꯑꯗꯨꯁꯨ
ꯔꯣꯃꯥꯟꯁ ꯇꯧꯁꯤꯅꯦ ꯑꯗꯨ ꯑꯣꯏꯔꯗꯤ
ꯀꯥꯏꯩꯅꯣ
ꯏꯅꯣ
ꯔꯣꯃꯥꯟꯁ ꯇꯧꯁꯦ ꯍꯥꯏꯔꯦ ꯀꯥꯏꯥꯏꯅ ꯁꯩ ꯆꯥꯅꯤ ꯂꯥꯁ ꯇꯀ
ꯑꯁ ꯀꯔꯤꯒꯤ ꯆꯪꯔꯣ
ꯎꯝ ꯍꯨꯏꯗ ꯑꯩꯅ ꯀꯩꯅ ꯑꯁꯄ꯭ꯔꯥ ꯄꯤꯔꯛꯅ ꯁꯤ ꯍꯨꯏꯁꯤ ꯑꯊꯥꯗꯦꯗ
ꯕꯤꯀ ꯂꯩꯇꯅ ꯇꯧꯔꯤꯁꯦ
ꯎꯝ
ꯇꯦꯟ ꯐꯒ
ꯑ ꯎꯝ
ꯅꯪꯗꯤ ꯀꯔꯝ ꯀꯥꯟꯗ ꯅꯪꯒꯤ ꯒ꯭ꯔꯦꯖꯨꯋꯦꯁꯟ ꯂꯣꯏꯈ꯭ꯔꯦ
ꯑꯩꯔꯣ
ꯍꯣꯏ ꯆꯍꯤ ꯀꯌꯥ ꯁꯨꯈ꯭ꯔꯦ
ꯑꯃ
ꯎ ꯔꯁꯤ ꯌꯥꯔꯗ ꯍꯩꯕ꯭ꯔꯣꯅꯥꯁ ꯒ꯭ꯔꯦꯖꯨꯋꯌꯦꯁꯟ ꯐꯣꯔꯠ ꯏꯌꯔ ꯇꯝꯕ꯭ꯔꯣ ꯊꯥꯔꯠ ꯏꯌꯥꯔ ꯇꯝꯕ꯭ꯔꯣ
ꯐꯣꯔ ꯁꯤꯅꯤꯌꯥꯔꯅ
ꯅꯪ ꯑꯩꯠ ꯁꯦꯃꯤꯁꯇꯔ ꯂꯣꯏꯈ꯭ꯔꯦ
ꯌꯦꯁ
ꯎꯝ
ꯎꯝ
ꯊꯋꯦꯍꯦ
ꯍꯣꯏ